ꯇꯥꯕ꯭ꯔꯣ ꯇꯥꯔꯕꯣ ꯏꯇ ꯃꯔꯨꯞ ꯇ ꯇꯥꯗ꯭ꯔꯣ
ꯑꯣ ꯇꯥꯔꯦ ꯇꯥꯔꯦ
ꯑꯣ ꯑꯩꯁꯨ ꯇꯥꯔꯦ ꯇꯥꯔꯦ
ꯅꯪ ꯉꯁꯥꯏꯗꯩ ꯇꯥꯗꯕ꯭ꯔꯥ ꯅꯪꯁꯨ
ꯇꯥꯏꯌꯦ ꯅꯡꯅ ꯉꯥꯡꯕꯗꯨꯗꯤ ꯑꯩ ꯇꯥꯏꯌꯦꯕ ꯑꯗꯣ ꯉꯥꯡꯁꯥꯏꯗꯩ ꯇꯥꯏꯌꯦ ꯑꯣ ꯍꯧꯖꯤꯛ ꯇꯥꯔꯕ
ꯇꯥꯔꯦ ꯍꯧꯖꯤꯛ ꯇꯥꯔꯦ
ꯀꯩꯇꯧꯔꯤꯅꯣ
ꯍꯤꯞꯄꯝꯕꯅꯦ ꯆꯥꯛꯆꯥꯥ ꯇꯣꯛꯑꯒ
ꯑꯣ ꯀꯩ ꯃꯊꯦꯜ ꯍꯣꯠꯅꯕꯤꯔꯒꯦ
ꯉꯁꯤꯗꯤ ꯕꯦꯔꯦꯟꯗ꯭ꯔꯤ ꯏꯔꯣꯝꯕꯝꯒ ꯀꯥꯡꯍꯧꯒ ꯆꯥꯔꯦ
ꯈꯣ ꯑꯩ ꯉꯥꯏꯍꯥꯛ ꯏꯌꯥꯔꯄꯤꯁ ꯊꯤꯟꯒꯦꯕ ꯅꯠꯇ꯭ꯔꯗꯤ ꯑꯩ ꯌꯥꯔꯔꯣꯏꯕ
ꯍꯣꯏ ꯍꯣꯏ
ꯇꯥꯕ꯭ꯔꯥ
ꯇꯥꯏꯌꯦ
ꯑꯣ ꯑꯩ ꯏꯌꯥꯔꯄꯤꯁ ꯉꯥꯏꯍꯥꯛ ꯊꯤꯟꯒꯦ ꯅꯠꯇꯗꯤ ꯌꯥꯔꯣꯏꯕ ꯑꯩꯖꯦ ꯍꯧꯖꯤꯛ ꯔꯤꯖꯦꯟ ꯃꯔꯨ ꯑꯣꯏꯕ꯭ꯔ ꯀ ꯒꯤꯅꯦ ꯂꯣꯁꯟ ꯀꯟꯅ ꯇꯩꯔꯤꯕ ꯑꯗꯨꯗ
ꯀꯩꯅꯣꯅꯦ ꯃꯥꯗꯤ ꯈꯔ ꯂꯩꯈꯠꯄꯁꯤꯁꯨ ꯃꯈꯣꯟꯁꯦ ꯇꯥꯔꯣꯏꯗꯕ ꯑꯗꯨꯒꯤꯅꯦ ꯁꯥꯎꯒꯅꯣ ꯁꯣꯔꯤ
ꯁꯥꯎꯗꯤꯌꯦ ꯁꯥꯎꯗꯤꯌꯦ ꯑꯩ ꯁꯥꯎꯗꯤꯌꯦ
ꯀꯩ ꯏꯟꯖꯥꯡ ꯆꯥꯔꯒꯦ ꯅꯪꯗꯤ
ꯍꯧꯖꯤꯛꯇ ꯍꯥꯏꯗꯨꯕꯨ ꯇꯥꯍꯧꯗ꯭ꯔꯕꯣ
ꯇꯥꯍꯧꯗ꯭ꯔꯦ ꯑꯩ
ꯕꯦꯂꯦꯟꯗ꯭ꯔꯤ ꯏꯔꯣꯝꯕ ꯀꯥꯡꯍꯧꯒ ꯆꯥꯏꯌꯦ
ꯑꯣ
ꯅꯪꯗꯤ
ꯍꯥꯥ
ꯅꯪꯗꯤ ꯀꯩꯖꯥꯡ ꯆꯥꯒꯦ
ꯑꯣ ꯑꯩꯗꯤ ꯆꯝꯊꯣꯡ ꯆꯥꯏꯌꯦ ꯆꯝꯊꯣꯡ ꯉꯔꯥꯡ ꯅꯨꯡꯗꯥꯡꯒꯤ ꯌꯦꯟ ꯊꯣꯡꯕꯒ꯫ ꯆꯥꯏ ꯅꯨꯡꯁꯥꯗꯣ ꯆꯥꯛ_ _ ꯑ -ꯑ ꯑꯩꯗꯤ ꯅꯠꯇꯦ ꯆꯥꯛꯇꯣ ꯌꯥꯝ ꯆꯥꯅꯤꯡꯗꯕꯒꯤ_ _ ꯐꯖꯅ ꯆꯥꯒꯤꯗ꯭ꯔꯦꯕ ꯑꯗꯣ ꯍꯣꯔꯦꯟ ꯑꯃꯨꯛ ꯉꯥꯍꯥꯛ ꯂꯩꯔꯒ ꯆꯥꯒꯦ꯫
ꯏꯁ ꯍꯣꯔꯦꯟꯃꯨꯛ ꯉꯥꯛ ꯂꯩꯔ ꯆꯗꯣꯕ ꯑꯃꯨꯛ ꯇꯨꯝꯗꯣꯏꯔ ꯍꯥꯏꯁꯤꯅ꯫
ꯇꯨꯝꯗꯣꯏꯔ ꯍꯥꯏꯁꯤꯅ꯫ ꯇꯨꯝꯃꯣꯏ ꯇꯨꯝꯃꯣꯏ ꯑꯩ ꯇꯨꯝꯃꯔꯣꯏ ꯑꯩ ꯇꯨꯝꯕ ꯅꯪꯉꯔꯣꯏꯕ ꯉꯁꯤꯗꯤ ꯑꯩ ꯀꯩꯅꯣ ꯇꯧꯔꯗꯣꯏꯅꯦꯕ꯫
ꯍꯣꯏ ꯍꯣꯏ ꯍꯣꯏ ꯆꯠꯆꯤ꯫
ꯑ ꯑꯩ ꯉꯁꯤꯗꯤ ꯍꯣꯁꯇꯦꯜꯗ ꯆꯠꯂꯗꯣꯏꯅꯦꯕ ꯑꯗꯨꯗꯨꯅ_ _ ꯑꯩ ꯀꯩꯅꯣ ꯇꯧꯔꯅꯤ ꯇꯨꯝꯕ ꯅꯪꯉꯔꯣꯏ ꯍꯧꯖꯤꯛ ꯇꯨꯝꯃꯔꯣꯏ ꯍꯣꯁꯇꯦꯜꯗ_ _ ꯆꯠꯂꯗꯕꯅꯤꯅ꯫ ꯑ ꯌꯧꯔꯒꯗꯤ ꯉꯥꯍꯥꯛꯀꯗꯤ ꯇꯨꯝꯅꯤꯡꯉꯛꯀꯅꯤ ꯍꯥꯏꯗꯤ ꯑꯩ ꯍꯧꯖꯤꯛ ꯄꯣꯠ ꯄꯨꯗꯣꯏꯕ ꯃꯌꯥꯝ_ _ ꯕꯁ ꯇꯣꯡꯉꯨꯔꯒ ꯉꯥꯍꯥꯛꯇꯤ ꯇꯨꯝꯅꯤꯡꯉꯛꯀꯅꯦꯕ ꯑꯩ ꯈꯪꯉꯦꯕ꯫ ꯑꯗꯣ ꯆꯠꯂ ꯇꯨꯝꯃꯨꯔꯒꯦ꯫
ꯇꯨꯝꯅꯤꯡ_ _
ꯅꯪ ꯑꯥꯗꯗꯤ ꯀꯅꯥ ꯉꯥꯏꯕꯤꯗꯣꯏꯕ꯫
ꯀꯅꯥꯝꯇꯅ ꯉꯥꯏꯔꯝꯃꯣꯏ꯫
ꯅꯣꯏ ꯅꯣꯗꯣ ꯉꯥꯏꯍꯜꯂꯝꯃꯨ ꯀꯩꯅꯣ ꯃꯣꯏ ꯀꯔꯤ ꯒꯥꯔꯤ ꯑꯃ ꯋꯥꯏꯔꯒ꯫
ꯃꯥꯗꯤ ꯃꯥꯁꯨ ꯌꯨꯝ ꯆꯠꯈꯤꯕꯅꯦ ꯃꯥꯖꯨ ꯉꯁꯤꯗꯤ ꯀꯥꯅꯤ ꯍꯥꯏꯗꯤ ꯆꯠꯅꯤꯗꯤ ꯍꯥꯏꯈꯤꯕꯅꯦ꯫
ꯑꯗꯣ ꯀꯩꯅꯣ ꯇꯧꯗꯦ ꯑꯥ ꯃꯇꯝꯗꯣ ꯆꯥꯟꯅꯗꯧ ꯃꯥꯟꯗ꯭ꯔꯦꯕ ꯃꯥꯒ ꯑꯩꯒꯗꯣ
ꯎꯝ
ꯑꯩꯅ ꯍꯥꯜꯂꯗꯣꯏ ꯃꯥꯜꯂꯦꯕ ꯑꯩꯅ ꯍꯥꯟꯅ ꯆꯠꯂꯒꯦ꯫
ꯄꯨꯟ ꯆꯠꯃꯤꯟꯅꯧ ꯌꯥꯗ꯭ꯔꯣ?
ꯄꯨꯟ ꯆꯠꯃꯤꯅꯧ ꯌꯗ꯭ꯔꯣ ꯃꯥ ꯄꯨꯟꯅ ꯆꯠꯃꯤꯟꯅꯒꯗꯕꯗꯣ ꯃꯥꯖꯨ ꯒꯥꯔꯤ ꯃꯆꯥꯗ ꯂꯥꯛꯇꯣꯏꯅꯦ ꯑꯗꯣ ꯑꯩ ꯄꯨꯠ ꯄꯣꯠꯆꯩ ꯃꯌꯥꯝꯁꯦ ꯄꯨꯕꯗ ꯒꯥꯔꯤ ꯃꯆꯥꯗ ꯍꯥꯞꯄꯗꯨꯖꯨ ꯐꯔꯛ ꯇꯥꯔꯅꯤ ꯃꯥ ꯃꯣꯏ ꯗꯥꯁꯨ ꯌꯥꯎꯅꯤ ꯍꯥꯏꯕ꯭ꯔꯥ ꯑꯝ ꯍꯥꯏꯕꯅꯦ ꯑꯗꯨꯗꯨꯒꯤ꯫
ꯑꯣ ꯑꯗꯨꯗꯤ ꯐꯔꯛ ꯇꯥꯅꯤꯅꯦ
ꯗꯣ ꯃꯥꯅ ꯍꯥꯟꯅ ꯌꯧꯔꯕꯨꯗꯤꯅꯦ ꯃꯥꯅ ꯍꯥꯟꯅ ꯌꯧꯔꯕꯨꯕ ꯌꯧꯔꯒꯕꯨꯗꯤ ꯍꯥꯏꯗꯤ ꯃꯥ ꯗꯣ ꯉꯥꯏ ꯏꯟꯕꯤꯔꯝꯃꯣ ꯍꯥꯏꯕ꯫ ꯑꯗꯨ ꯌꯥꯒꯗꯕ ꯑꯗꯨꯁꯨ ꯑꯩꯅ ꯍꯥꯟꯅ ꯌꯧꯗꯣꯏ ꯃꯥꯜꯂꯦꯕ ꯑꯩꯗꯤ ꯆꯠ ꯀꯥꯡ ꯀꯨꯏꯅ ꯊꯦꯡꯅꯗꯤ ꯂꯩꯔꯔꯣꯏꯕ ꯑꯩꯁꯦ ꯇꯜꯂꯛꯑꯅꯦꯕ ꯁꯨꯝ ꯑꯗꯨꯊꯨꯏ ꯃꯊꯥ ꯁꯥꯏ꯫
ꯎꯝ ꯑꯩ ꯍꯣꯔꯦꯟ ꯑꯣꯇꯣ ꯌꯦꯡꯉꯒꯦ ꯑꯣꯇꯣꯗ ꯑꯣꯏꯅ
ꯍꯣꯏ ꯑꯥꯗ ꯑꯦ ꯔꯤꯛꯁꯣꯒꯨꯝꯕ ꯂꯩꯕꯗꯣ ꯑꯗꯨꯗ ꯐꯠ ꯆꯪꯍꯜꯂꯣ꯫
ꯑꯍꯣꯏ ꯍꯣꯏ ꯑꯗꯨꯏꯗꯣ ꯑꯣꯏꯅ ꯆꯪꯍꯜꯂꯛꯑꯒꯦꯕ ꯑꯥ
ꯑꯗꯨꯅꯤꯅ ꯐꯥꯕꯅꯤ
ꯍꯣꯏ ꯑꯗꯨ ꯑꯩ ꯈꯟꯕꯨꯗꯤ ꯈꯜꯂꯦ ꯍꯧꯖꯤꯛꯁꯦ ꯀꯩ ꯄꯣꯠꯆꯩꯖꯦ ꯄꯨꯗꯣꯏꯁꯦ ꯌꯥꯝ ꯈꯪꯗꯦ ꯌꯦꯡꯉꯒꯦ꯫
ꯑꯩꯖꯨ ꯍꯌꯦꯡ ꯄꯣꯠ ꯆꯩꯖꯦ ꯌꯥꯝꯃꯟ ꯌꯥꯝ ꯃꯊꯥ ꯁꯥꯏ
ꯆꯦꯡꯖꯦ ꯄꯨꯔꯛꯄꯗꯅꯦ ꯍꯥꯏꯕ ꯍꯧꯖꯤꯛ ꯂꯨꯝꯗꯣꯏꯁ
ꯑꯩꯒꯤ ꯁꯨꯔꯦ ꯆꯦꯡ ꯆꯦꯡ ꯄꯣꯔꯛꯄ ꯌꯥꯝ ꯇꯜꯂꯤꯀꯣ ꯑꯩ
ꯍꯣꯏ ꯑꯗꯣ ꯑꯩꯁꯦ ꯑꯂꯨ ꯈꯔꯁꯨ ꯄꯨꯔꯛꯀꯦ ꯇꯧꯕꯅꯦꯕ
ꯎꯝ
ꯑꯗꯨ ꯌꯦꯡꯎ ꯑꯔꯨꯝꯕ ꯉꯥꯛꯇꯅꯦ ꯍꯥꯏꯕ
ꯄꯨꯔꯛꯑꯔꯣꯏ ꯑꯩ ꯑꯂꯨ ꯇꯤꯜꯂꯧ ꯆꯥꯅꯝ ꯑꯝ ꯄꯨꯔꯛꯑꯔꯣꯏ
ꯑꯩꯈꯣꯏꯗꯤ ꯅꯍꯥꯟ ꯇꯤꯜꯂꯧꯁꯨ ꯑꯝꯇ ꯂꯩꯍꯧꯗ꯭ꯔꯕꯅꯦ ꯑꯩꯗꯤ ꯂꯩꯔꯅꯤ
ꯇꯤꯜꯂꯧ ꯂꯩꯍꯧꯕꯅꯦ ꯈꯔ ꯈꯪꯗꯦ ꯑꯈꯣꯏꯁꯨ ꯂꯩꯔ ꯆꯥꯕꯅꯦ ꯑꯩ ꯑꯩ ꯑꯥ ꯑꯥꯗ ꯂꯩꯕꯅ ꯐꯩꯌꯦꯕ
ꯍꯣꯏ ꯑꯩꯁꯨ ꯂꯩꯕꯅ ꯐꯩꯌꯦꯅꯦ ꯎꯝ ꯑꯥ ꯑꯃꯨ ꯃꯨꯛꯁꯨ ꯅꯍꯥꯟ ꯑꯃꯨꯛ ꯃꯃꯥꯡꯗꯗꯤ ꯑꯩꯅ ꯄꯨꯔꯛꯄꯅꯦꯕ ꯑꯗꯣ ꯑꯩꯈꯣꯏꯗꯣ ꯇꯤꯜꯂꯧꯗꯣ ꯊꯥꯕꯒꯤ ꯂꯩꯕꯗꯨꯗ ꯑꯣꯏꯅ ꯈꯔ ꯄꯨꯔꯛꯄꯅꯦ ꯑꯗꯣ ꯑꯥ ꯌꯨꯝꯗꯁꯨ ꯌꯥꯝ ꯊꯣꯏꯅ ꯂꯩꯇ꯭ꯔꯦꯕ ꯑꯗꯨꯗꯣ ꯍꯟꯗꯛ ꯑꯥꯗꯩ ꯑꯣꯏꯅ
ꯑꯈꯣꯏꯁꯨꯏ ꯑꯗꯨ ꯑꯗꯨꯒꯤ ꯂꯣꯛꯄꯗꯣ
ꯈꯤꯇꯪ ꯑꯣꯏꯅ ꯄꯨꯔꯛꯑꯁꯤꯔꯥ ꯈꯪꯗꯦ ꯍꯦꯟꯖꯥꯡ ꯅꯥꯄꯤ ꯍꯦꯡꯖꯥꯡ ꯅꯥꯄꯤ ꯈꯔ ꯈꯔꯒꯗꯨꯁꯨ ꯑꯗꯨꯁꯨ ꯑꯗꯨꯝ ꯂꯩꯔꯒ ꯄꯨꯔꯛꯇꯣꯏꯅꯤꯅ ꯑꯩꯈꯣꯏꯗꯤ ꯆꯞ ꯃꯥꯟꯅꯩꯑꯕ ꯑꯗꯣ ꯑꯩꯈꯣꯏ ꯄꯣꯛ
ꯑꯣ
ꯎꯗ ꯄꯥꯟꯕꯗꯣ ꯌꯥꯝ ꯆꯥꯅꯤꯡꯕꯒꯤ ꯍꯥꯢꯕꯗꯣ ꯃꯣꯢꯖꯨ ꯄꯣꯠ- ꯆꯩꯗꯣ ꯍꯥꯏꯗꯤ ꯂꯣꯏꯅ ꯍꯦꯛꯈꯤꯕꯒꯤ ꯑꯝꯇ ꯂꯩꯍꯧꯗ꯭ꯔꯦꯗꯣ ꯁꯦꯕꯣꯠ ꯑꯃꯈꯛꯇꯤ ꯂꯩ ꯑꯃꯈꯛ ꯄꯨꯔꯛꯀꯅꯤ ꯍꯥꯏꯅ
ꯑꯩꯈꯣꯏꯅ ꯑꯃꯨꯛ ꯌꯨꯝꯗꯩ ꯍꯦꯛꯑ ꯄꯨꯔꯛꯇꯣꯏꯅꯦꯕ ꯑꯗꯨꯗꯨꯅ ꯈꯔꯕꯨꯗꯤ ꯄꯨꯔꯛꯑꯅꯤ ꯃꯌꯥꯝ ꯄꯨꯔꯛꯑꯔꯣꯏ ꯑꯩꯖꯨ ꯇꯜꯂꯤ ꯕꯤꯠ ꯂꯩꯇꯦꯕ
ꯍꯥꯥ
ꯈꯔꯈꯛ ꯄꯨꯔꯛꯀꯅꯦꯕ ꯆꯦꯡꯅꯦ ꯏꯟꯖꯥꯡ ꯅꯥꯄꯤ ꯈꯔꯒ
ꯑꯗꯣ ꯏꯟꯖꯥꯡ- ꯅꯥꯄꯤꯗꯣ ꯑꯩꯈꯣꯏꯅꯁꯤꯗꯩꯁꯨ ꯁꯨꯝ ꯂꯩꯅꯤ ꯑꯥꯗ ꯁꯨꯝ ꯂꯩꯅꯤ ꯆꯞ ꯃꯥꯟꯅꯩꯗꯅ ꯑꯗꯨꯗꯨꯅ ꯄꯨꯕꯂꯨꯝꯗꯧꯁꯔꯨꯛꯄꯨꯗꯤ ꯑꯥꯗ ꯂꯩꯕꯅ ꯐꯩ
ꯐꯔꯦ ꯑꯗꯨꯕꯨꯗꯤ
ꯈꯜꯂꯤ
ꯑꯩꯅ ꯑꯃꯨꯛ ꯂꯩꯔꯣꯏꯗꯕꯅꯤꯅ ꯁꯤꯗꯒꯤ ꯄꯣꯔꯛꯇꯣꯏꯅꯦꯕ ꯑꯩꯈꯣꯏ ꯌꯨꯝ ꯄꯥꯟꯕ ꯈꯔ
ꯑꯗꯨꯒꯤꯅꯤꯗ
ꯑꯗꯨ ꯈꯪꯗꯦ ꯑꯁꯦꯡꯕ ꯋꯥꯔꯤ ꯁꯥꯟꯅꯗꯕꯖꯦ ꯌꯥꯝ ꯀꯨꯏꯕꯩ ꯇꯥꯏꯞꯇꯥ ꯇꯧꯗ꯭ꯔꯣ
ꯎꯪ ꯉꯔꯥꯡ ꯑꯉꯨꯡ꯬꯬ ꯑꯃꯨꯛꯀ ꯍꯟꯗꯧ ꯃꯥꯜꯂꯦ
ꯈꯔ ꯍꯜꯂꯗꯤ
ꯉꯁꯥꯢ ꯍꯦ
ꯐꯪꯉꯕ꯭ꯔꯅꯦ ꯀꯝꯀꯥꯟꯗ
ꯑꯦ ꯑꯦ ꯀꯥꯎꯔꯦꯅꯦꯍꯦ ꯑꯣꯑꯣ
ꯉꯥꯎꯁꯤꯟꯅꯅꯨ ꯑꯉꯥꯡꯅꯅꯦ ꯉꯥꯎꯁꯤꯟꯅꯕ ꯊꯕꯛꯇꯣ ꯇꯧꯒꯅꯨ
ꯍꯣꯏ ꯆꯦ ꯆꯦ
ꯑꯥꯁ ꯆꯥꯛ ꯆꯥ ꯂꯣꯏꯔꯒ ꯍꯤꯞꯄꯒ ꯂꯩꯕꯖꯦ ꯇꯨꯝ ꯅꯤꯡꯉꯛꯑꯦ ꯍꯥꯏꯕ ꯑꯗꯨꯝ
ꯑꯩꯖꯨ ꯌꯥꯝ ꯇꯨꯝꯅꯤꯡꯕꯅꯦ ꯑꯗꯨ ꯑꯥ ꯌꯥꯝ ꯇꯨꯝꯅꯤꯡꯕꯅꯦ ꯑꯩꯖꯨ ꯑꯗꯨ ꯇꯨꯝꯖꯤꯜꯂꯨꯔꯗꯤꯅꯦ ꯑꯩ ꯀꯩꯅꯧꯇꯧꯔꯔꯣꯏꯅ ꯈꯥꯡꯉꯤꯕꯅꯤ ꯑꯩ
ꯍꯌꯦꯡ ꯂꯥꯛꯄ ꯌꯥꯝ ꯇꯜ ꯂꯩꯔꯦ ꯆꯠꯇꯤ ꯆꯠꯅꯤꯡꯕ ꯑꯗꯨꯖꯨ ꯂꯦꯡꯕ ꯇꯟꯕꯗꯣ
ꯅꯪꯗꯤ ꯂꯥꯛꯇꯣꯏꯖꯦ ꯀꯣꯏꯕꯅꯤꯅ ꯐꯩꯅꯦ ꯅꯣꯏꯗꯤ ꯄꯨꯔꯕꯅꯤꯅ ꯅꯣꯏꯒꯤ ꯗꯤꯄꯥꯔꯠꯃꯦꯟꯒꯤ ꯊꯕꯛ ꯑꯩꯈꯣꯏꯒꯤꯗꯤ ꯑꯦꯛꯖꯥꯝ ꯑꯃ ꯂꯩꯕꯅꯤꯅ ꯑꯩꯁꯦ ꯇꯜꯂꯦ ꯃꯪꯗꯒꯁꯦ ꯑꯦꯛꯖꯥꯝꯒꯤ ꯉꯥꯛꯇ ꯉꯥꯏꯔꯦ ꯍꯥꯏꯕ ꯑꯩꯗꯤ ꯃꯪꯒꯥꯁꯦ ꯑꯁ ꯌꯥꯝ ꯃꯪꯕ ꯃꯌꯥꯝꯖꯦ ꯑꯦꯛꯖꯥꯝꯒꯤ
ꯑꯩꯈꯣꯏꯅ ꯃꯨꯛ ꯑꯦꯛꯖꯥꯝ ꯋꯥꯈꯜꯗꯤ ꯈꯔꯥ ꯐꯔꯦ
ꯑꯩ ꯑꯦꯛꯖꯥꯝ ꯀꯩꯒꯨꯝꯕ ꯂꯩꯔꯝꯗ꯭ꯔꯗꯤ ꯑꯩ ꯂꯩꯒꯤꯅꯤ ꯌꯨꯝ
ꯑꯁꯤ ꯇꯧꯔꯛꯑꯗꯕꯅꯤ ꯃꯁꯤꯒꯤ ꯅꯨꯄꯤꯖꯦ ꯍꯜꯂꯣ ꯇꯥꯕ꯭ꯔꯣ ꯇꯥꯕ꯭ꯔꯣ
ꯑꯇꯩ ꯇꯧꯕ꯭ꯔꯣꯕ
ꯑꯣ ꯑꯩꯈꯣꯏ ꯏꯃꯥꯟꯅꯕꯤ ꯑꯃ ꯇꯧꯔꯛꯄ ꯀꯣꯜ ꯑꯗꯎꯏꯅꯤ ꯃꯥ ꯀꯑꯩꯅꯣ ꯇꯧꯕ ꯁꯪꯒ꯭ꯔ ꯈꯣꯠꯄꯔ ꯍꯪꯉꯛꯄ
ꯑꯣ ꯑꯗꯨꯗꯣ ꯕꯤꯖꯤ ꯀꯩꯀꯥꯗꯤ ꯀꯩꯝꯇ ꯂꯩꯇꯦꯕꯣ ꯑꯩꯈꯣꯏꯅ ꯅ ꯋꯥꯔꯤꯏ ꯁꯥꯟꯅꯔꯤꯀꯥꯟꯁꯤꯗ ꯁꯤ ꯐꯩ
ꯅꯅꯥꯠꯇꯗꯤꯦ ꯐꯨꯅꯕ ꯌꯥꯑꯣꯅꯔꯅꯤ
ꯐꯨꯅꯕ ꯌꯥꯎꯅꯔꯛꯀꯅꯤ
ꯑ ꯅ ꯑꯁ ꯈꯜ ꯄ ꯈꯅꯥꯅꯤꯌꯦ
ꯈꯨꯠ ꯁꯥ ꯈꯔ ꯌꯥꯎꯅꯔꯛꯀꯅꯤ
ꯑꯩꯅꯒ ꯀꯩꯅꯣ ꯑꯣꯏꯔꯝꯃ꯭ꯔꯗꯤꯀꯣ ꯑꯁ ꯈꯅꯅꯤꯌꯦ ꯈꯪꯉꯦ ꯐꯖꯅ
ꯀꯔꯤꯕ
ꯑꯩꯅ ꯉ ꯁꯤꯡꯒ ꯑꯣꯏꯔꯝꯗ꯭ꯔꯗꯤꯕꯀꯣ ꯑꯩ ꯋꯦꯇꯤꯡ ꯈꯨꯁꯤꯜꯂꯗꯤ ꯈꯔꯅꯦ ꯍꯥꯏꯕ
ꯈꯌꯅꯗꯧ ꯑꯩ ꯑ ꯑꯩ ꯌꯥꯍꯥꯛꯁꯦ ꯇꯧꯔꯝꯕꯅꯦ ꯑꯗꯣ ꯍꯧꯖꯤꯛ ꯀꯛꯊꯠꯈ꯭ꯔꯦꯕ ꯑꯩꯅꯗꯤ
ꯍꯥꯏ ꯑꯗꯨꯅ ꯂꯣꯏꯔꯒ ꯍꯦꯛ ꯇꯧꯑꯣ ꯑꯗꯨꯅ
ꯑꯥ ꯂꯣꯏꯔꯒꯅ ꯇꯧꯕꯅ ꯐꯩꯌꯦꯟ ꯀꯣꯛ ꯀꯊꯛꯄꯅꯦ ꯑꯗꯣ ꯃꯥ ꯍꯦꯖꯤꯀ ꯀꯩꯅꯣꯝꯒꯗꯤ ꯍꯥꯏꯔꯛꯀꯅꯤ ꯑꯗꯨꯕꯨ ꯍꯥꯏꯔꯛꯑꯁꯨ ꯀꯔꯤ ꯍꯥꯏꯅꯤ ꯅꯠꯇ꯭ꯔꯥ ꯌꯥꯗꯕꯗꯨꯕꯨ
ꯌꯥꯗꯕ ꯁꯣꯝ ꯕꯦꯔꯤ ꯕꯦꯔꯤ ꯕꯦꯔꯤ ꯏꯝꯄꯣꯔꯇꯦ ꯅꯇꯔꯥ ꯁꯣꯝꯁꯤꯅ
ꯃꯥꯅꯤ ꯃꯥꯅꯤ ꯑꯩꯈꯣꯏ ꯁꯤ ꯌꯥꯝꯅ ꯃꯔꯨ ꯑꯣꯏ ꯌꯥꯔꯅꯤ ꯆꯦ ꯇꯩꯔꯁꯨ
ꯃꯣꯏꯁꯦ ꯉꯥꯏꯍꯥꯛꯇꯪ ꯑꯃꯨꯛ ꯁꯠ ꯂꯧꯅ ꯇꯧꯔꯁꯨ ꯌꯥꯏꯕ ꯅꯠꯇ꯭ꯔꯥ
ꯍꯣꯏ ꯌꯥꯏ ꯌꯥꯏ ꯌꯥꯏ ꯋꯥꯔꯤꯁꯦ ꯑꯩꯈꯣꯏꯗꯤ ꯌꯥꯗꯦꯕ ꯋꯥꯁꯦ ꯏꯉꯥꯡ ꯉꯥꯡꯗꯕꯤꯗꯤ ꯑꯗꯨꯝ ꯂꯣꯏꯈꯤꯗꯣꯔꯦꯅ ꯇꯧꯔꯤꯁꯤ
ꯑꯁ ꯋꯥꯅꯤꯅꯦ ꯃꯌꯥꯝ ꯉꯥꯡꯉꯁꯎ ꯈꯪꯗꯦꯗꯥ ꯍꯥꯏꯔꯔꯣꯏꯗ
ꯍꯣꯌ ꯍꯥꯏꯔꯛ ꯑꯅꯨ ꯑꯩꯁꯨ ꯈꯪꯉꯦ ꯅꯅ ꯍꯥꯏꯅꯤꯡꯉꯤꯗꯣ
ꯎꯝ
ꯎ
ꯒ꯭ꯌꯥꯟ ꯇꯥꯔꯣꯏ ꯌꯥꯔꯦ ꯑꯩꯅ ꯑꯩꯅ ꯍꯥꯏꯅꯤꯡꯉꯤꯁꯎ ꯈꯪꯕ꯭ꯔꯥ ꯒꯌꯥꯟ ꯇꯥ
ꯑꯃ ꯌꯥꯕ ꯍꯥꯏꯕ ꯑꯃ ꯌꯥꯝ ꯂꯩꯁꯤꯜꯂꯛꯄꯁꯤꯗ ꯇꯟꯁꯤꯜꯂꯛꯄ ꯑꯃ ꯐꯥꯎꯔꯛꯄꯁꯤꯗ
ꯕꯦꯛ ꯏꯐꯥ ꯐꯖꯂꯦ
ꯐꯥꯖꯤꯜꯂꯛꯑꯦ ꯐꯥꯖꯤꯜꯂꯛꯑꯦ ꯑꯗꯨꯗꯤ ꯐꯔꯦ ꯅꯪꯁꯨ ꯂꯩꯔꯣ ꯑꯦ ꯑꯩꯅ ꯍꯥꯏꯒꯗ꯭ꯔꯥ ꯅꯪꯅ ꯍꯥꯏꯒꯗ꯭ꯔꯥ ꯅꯪꯅ ꯊꯝꯗꯣꯅꯦ
ꯃꯥꯅ ꯑꯩꯅ ꯊꯝꯗꯣꯏꯅꯦ ꯊꯝꯃꯣꯒꯦꯀꯣ